ꯇꯥꯏꯌꯦ
ꯄꯦꯗꯥꯧꯔꯤꯅꯣ ꯍꯔꯤꯁꯕꯤ
ꯇ ꯃꯖꯥ ꯂꯩꯌꯦ ꯄꯒ ꯂꯩꯒ
ꯁꯥꯗ꯭ꯔꯣ ꯃꯤꯁꯤꯦ ꯍꯧꯁꯖꯦꯒ ꯊꯤꯟꯗ ꯑꯁ ꯑꯩꯈꯣꯏꯔꯣꯝꯁꯨ ꯌꯥꯝ ꯁꯥꯏꯅꯨꯅꯦꯁꯨ ꯑꯩ ꯌꯥꯝ ꯁꯥꯏ ꯂꯩꯕ ꯉꯝꯗꯦ ꯃꯁꯤꯁꯤ ꯖꯥꯔ ꯆꯠꯂꯒ ꯑꯁ ꯑꯥꯏꯁ ꯀ꯭ꯔꯤꯝ ꯐꯥꯎ ꯂꯩꯕꯗ ꯃꯤ ꯑꯃꯟꯕꯒꯤ ꯂꯩꯕ ꯐꯥꯎ ꯐꯪꯗꯦ
ꯑꯁ ꯌꯥꯝ ꯁꯤꯠꯂꯝꯒꯅꯤ ꯑꯥꯏꯁ ꯀ꯭ꯔꯤꯝ ꯗꯨꯀꯥꯟꯁꯤꯡꯗꯤ
ꯅꯅ ꯑꯗꯨꯒꯨꯝꯕ ꯑꯥꯏꯁ ꯀ꯭ꯔꯤꯝ ꯑꯃ ꯗꯨꯀꯥꯟ ꯑꯃ ꯑꯅꯤꯒꯨꯝꯕ ꯂꯩ ꯗꯁ ꯅꯨꯡꯉꯥꯏꯗꯧꯅꯤ ꯋꯤꯇꯤꯡ ꯁꯦꯝꯅꯥꯗ ꯑꯃ ꯂꯩꯗꯣ ꯑꯗꯨ ꯈꯛꯇꯪ ꯑꯣꯏꯕꯤꯌꯀꯣ ꯑꯁ ꯃꯤꯗꯣ ꯆꯤꯜꯂꯤꯕ
ꯅꯪꯒꯤ ꯏꯇ ꯂꯣꯕꯗꯤ ꯀꯌꯥꯁꯪꯉꯦ
ꯆꯪꯗ ꯏꯠꯂꯣ
ꯑꯁ ꯇꯪꯕ ꯍꯪꯒꯦ ꯇꯧꯔꯒ
ꯍꯧꯖꯤꯗ ꯀꯅꯥꯅꯥ ꯂꯩꯔꯣ ꯃꯊꯟꯇ ꯂꯩꯔꯣ ꯉꯪꯗꯦ
ꯁꯟꯇ ꯅꯠꯇꯦꯗ
ꯑꯣ ꯏꯃꯥꯟꯅꯕꯤꯁꯨ ꯌꯥꯎꯕ꯭ꯔꯣ
ꯏꯅꯥꯎ ꯅꯨꯄꯤ ꯌꯥꯎꯋꯦ ꯏꯃꯥꯟꯅꯕꯤ ꯔꯨꯝ ꯑꯃꯗ ꯑꯁ ꯆꯠꯄ ꯍꯧꯔꯅꯤ
ꯑꯁ ꯅꯪꯁꯨ ꯄꯣꯛꯈꯥꯏ ꯅꯪꯁꯨ ꯄꯣꯛꯈꯥꯏ ꯇꯧꯔꯦ ꯅꯣꯏ ꯈꯨꯃꯟ ꯂꯝꯄꯥꯛ ꯂꯄꯅꯤꯅ ꯑꯗꯨꯝ ꯆꯠꯂꯣ
ꯎꯝ ꯑꯇꯣ ꯈꯃꯅ ꯄꯥꯛꯇꯗꯗꯤ ꯑꯃꯪ ꯁ
ꯃꯤ ꯌꯥꯝꯕ꯭ꯔꯣ
ꯏ ꯌꯥꯝꯃꯦ ꯍꯥꯏꯕꯅꯤꯅꯦ
ꯑꯣ
ꯑꯁ
ꯉꯁꯤꯗꯤ ꯏꯃꯥꯟꯕꯤ ꯈꯣꯏꯗ ꯃꯣꯏ ꯋꯥꯛꯀꯤꯡ ꯆꯠꯂꯦ ꯍꯥꯏ ꯑꯩ ꯊꯣꯡꯉꯤ ꯏꯃꯥꯟꯕꯤ ꯈꯣꯏꯗꯣ ꯉꯁꯤꯗꯤ ꯃꯣꯏ ꯑꯣꯔꯦꯟꯇꯦꯜ ꯀꯣꯂꯦꯖ ꯃꯅꯥꯛꯇ ꯂꯩꯕ ꯂꯩꯁꯥꯕꯤꯁꯤꯡꯗꯣ
ꯑꯥ
ꯑꯗꯨꯁꯨ ꯃꯣꯏ ꯋꯀꯤꯡ ꯆꯞ ꯃꯥꯜꯂꯦ ꯃꯣꯏꯁꯨ
ꯃꯣꯏꯗꯤ ꯇꯣꯏꯅ ꯆꯠꯄ ꯃꯥꯜꯂꯦ
ꯑꯗꯨꯝ ꯆꯠꯂꯦ ꯍꯥꯏ ꯃꯣꯏꯗꯤ
ꯑꯣ ꯃꯣꯏꯒꯤꯗꯤ ꯄꯩꯁꯥꯁꯨ ꯄꯩꯁꯥ ꯆꯪꯕꯗꯣ ꯌꯥꯝꯃꯝꯒꯅꯤ
ꯏ ꯌꯥꯝ ꯇꯥꯔꯝꯅꯤ ꯍꯥꯏꯅ ꯍꯥꯏꯕ ꯑꯩꯅ ꯑꯩꯅ ꯃꯣꯏꯕꯨ ꯑꯁ ꯇꯥꯗꯦ ꯍꯟꯅ ꯍꯦꯟꯅꯣ ꯔ
ꯀꯦꯖꯤ ꯍꯦꯟꯒꯠꯄꯅ ꯌꯥꯗ꯭ꯔꯦ
ꯪꯗ꯭ꯔꯦ ꯅꯣꯏꯕꯨꯁꯨꯏ ꯅꯣꯏꯕꯨꯁꯨ ꯃꯤꯕꯨ ꯑꯗꯨꯝ ꯍꯥꯏꯕ ꯀꯪꯕꯁꯨ ꯃꯤꯕꯨ ꯑꯗꯨꯝ ꯍꯥꯏꯕ ꯈꯪꯗ꯭ꯔꯦ ꯅꯣꯏꯕꯨ ꯀꯥꯡꯕꯨꯁꯦ ꯕꯦꯔꯥꯅꯤ ꯃꯤꯦꯗꯤꯌꯝꯗ ꯂꯩꯇꯕꯅꯤꯅ ꯑꯩꯈꯣꯏꯗꯤ
ꯑꯦ ꯐꯖ ꯐꯖꯔꯦ ꯍꯟꯗꯛ ꯅꯣꯏꯈꯠꯄꯗꯣ ꯅꯪ
ꯅꯣꯏꯃꯜꯗ ꯑꯁ ꯅꯣꯏꯃꯜꯗ ꯑꯃꯨꯛꯀ ꯍꯥꯏꯔꯛꯀꯅꯤ ꯀꯪꯉꯗꯤ ꯑꯁ ꯀꯪꯉꯦ ꯑꯃꯨꯛꯀ ꯍꯥꯏꯔꯛꯀꯅꯤ ꯍꯣꯏ ꯑꯗꯨꯁꯨ ꯆꯨꯝꯃꯤ ꯑ ꯃꯤꯅ ꯍꯥꯏꯃꯜꯂꯁꯨ ꯀꯩ ꯍꯥꯏꯁꯤ꯭ꯔꯥ ꯂꯩꯗꯨꯅ
ꯑꯥ ꯅꯣꯏꯗꯤ ꯂꯧ ꯂꯣꯏꯔꯕꯣ
ꯈꯔꯞ ꯑꯃꯗꯤꯗꯤ ꯂꯣꯏꯗ꯭ꯔꯤ
ꯑꯣ ꯆꯠꯇ꯭ꯔꯣ
ꯃꯥꯡ ꯃꯔꯔꯁ ꯑꯂꯦ ꯇ ꯅꯨꯃꯤꯠ ꯐꯔꯨꯗꯤ ꯆꯂꯦ ꯅꯨꯃꯤꯠ ꯐꯔꯨꯗꯤ ꯆꯂꯦ ꯅꯪꯗꯤꯝ ꯂꯥꯛꯑꯣꯏ
ꯑꯦꯍꯦꯕ
ꯌꯨꯝꯗ ꯂꯥꯛꯔꯣꯏ
ꯂꯥꯛꯀꯦ ꯇꯧꯔꯤꯅꯦ
ꯑꯣ ꯍꯌꯦꯡ ꯂꯥꯛꯀꯦ ꯍꯥꯏꯕ ꯇꯧꯋꯦ ꯑꯩꯈꯣꯏ ꯈꯨꯟꯒꯤ ꯗ꯭ꯔꯥꯏꯚꯔ ꯅꯨꯄꯥꯗꯣ
ꯑꯥ
ꯇꯥꯕꯣ ꯑꯩꯈꯣꯏ ꯈꯨꯟꯒꯤ ꯗ꯭ꯔꯥꯏꯚꯔ ꯅꯨꯄꯥꯗꯣ ꯅꯪ ꯈꯪꯉꯤꯗꯅ
ꯍꯣꯏ ꯈꯪꯉꯦ
ꯑꯗꯨ ꯅꯨꯄꯥꯗꯣ ꯍꯌꯦꯡ ꯂꯥꯛꯀꯅꯤ ꯍꯥꯏꯕꯇꯣꯅꯦ ꯑꯩꯈꯣꯏ ꯏꯃꯥꯟꯅꯕꯤ ꯀꯖꯤꯛꯂꯨꯗꯣ ꯈꯪꯉꯦꯗ ꯅꯥ
ꯀꯩꯕ
ꯂꯩꯁꯥꯕꯤ ꯑꯃ ꯀꯖꯤꯛꯂꯨ ꯗꯣ ꯃꯥꯁꯦ ꯍꯌꯦꯡ ꯂꯥꯛꯀꯅꯔ ꯍꯥꯏꯌꯦꯦ
ꯑꯗꯨꯝ ꯆꯠꯄꯗꯤ ꯌꯥꯕꯅꯦꯕ
ꯑꯣ ꯃꯣꯏꯗꯣ ꯉꯔꯥꯡ ꯂꯥꯛꯄ ꯃꯥꯜꯂꯦ ꯒꯥꯔꯤꯗꯣ ꯑꯗꯨꯒ ꯍꯌꯦꯡ ꯑꯃꯨꯛꯀ ꯍꯟꯗꯣꯏꯅꯤ ꯍꯥꯏꯌꯦ ꯅꯪꯗ ꯀꯩꯏꯟꯁꯥꯡ ꯊꯣꯡꯗꯣꯏꯅꯣ
ꯈꯪꯗꯔꯤꯗ ꯉꯔꯥꯡꯗꯤ ꯑꯁ ꯠꯇꯤꯡ ꯇꯧꯅꯕꯁꯦ ꯀꯩꯅꯣ ꯌꯥꯗꯦꯅꯦ ꯑꯗꯨꯝ ꯆꯥꯅꯤꯡꯉꯤꯅꯦ
ꯎꯔꯗꯤꯗꯤ ꯍꯦꯛ ꯆꯥꯅꯤꯡꯉꯦ ꯑꯃꯨꯛꯀ ꯂꯥꯝꯕꯗꯤ ꯌꯥꯝ ꯌꯥꯝ ꯆꯥꯕ ꯂꯝꯗꯔꯗꯤ ꯈꯥꯖꯤꯛ ꯈꯥꯖꯤꯛ ꯆꯥꯔꯒ ꯑꯗꯨꯝ ꯑꯗꯨ ꯅꯣꯏꯕꯒꯤ ꯅꯝꯕꯔ ꯋꯥꯟꯅꯦ
ꯅꯣꯏꯗꯤ ꯀꯩꯀꯩ ꯊꯕꯛ ꯇꯧꯔꯤꯒꯦ ꯍꯟꯗꯛ
ꯇꯧꯗꯤꯌꯦ ꯀꯔꯤꯝꯇ ꯑꯗꯨꯝ ꯂꯩꯌꯦ ꯅꯪꯗꯤ ꯂꯎꯋꯦ ꯑꯗꯨꯨ ꯁꯥꯟꯇ ꯅꯨꯄꯤꯔꯛꯇꯦ ꯑꯗꯣ ꯍꯥꯏꯒ
ꯄꯤꯔꯛꯑꯣ ꯍꯥꯏꯣ ꯑꯉꯥꯡꯁꯤꯡ ꯑꯉꯥꯡꯁꯤꯡꯗꯣ ꯖꯦꯜ ꯊꯝꯃꯣ
ꯄꯩꯁꯥ ꯄꯤꯗꯔꯗꯤ ꯂꯥꯛꯑ ꯀꯥꯟꯗ ꯑꯃꯨꯀꯛ ꯐꯨꯗꯣꯏꯅꯦ ꯂꯣꯏ ꯉꯁꯤꯖ ꯆꯥꯡ ꯅꯥꯏꯅ ꯄꯤꯗ ꯈꯔ ꯐꯗꯧꯕ ꯑꯍꯨꯝ ꯃꯔꯤ ꯈꯛꯇꯅꯤꯗꯏꯗꯤ ꯇꯧꯕ
ꯑꯁ ꯑꯗꯨꯅ ꯌꯥꯔꯦꯗꯅ ꯇꯣꯂꯣꯞꯅꯤꯗꯅ
ꯑꯗꯨ ꯑꯗꯨ ꯁꯨꯆꯨꯝꯃꯦ ꯑꯣꯏꯔꯁꯨ ꯂꯩꯗꯅ ꯂꯩꯁꯥꯕꯤꯁꯤꯡꯅ
ꯂꯩꯁꯥꯕꯤꯅꯤꯅ ꯀꯩꯅꯣ ꯄꯩꯁꯥꯁꯤꯡꯗꯣ ꯄꯤꯊꯣꯛꯑꯒ ꯀꯩꯅꯣ ꯁꯦꯟꯗꯣꯏ ꯁꯤꯟꯗꯣꯏ ꯆꯥꯔꯣ
ꯑꯁ ꯁꯤꯖꯤꯟꯅꯉꯥꯏꯐꯥꯎ ꯀꯣꯟꯅꯗꯦ ꯀꯔꯤꯒꯤꯅꯣ ꯀꯔꯤ ꯁꯤꯟꯗꯣꯏꯗꯣ ꯐꯤꯖꯤꯠꯇ ꯂꯥꯛꯗꯣꯏꯅꯦ ꯕꯀꯤꯗ ꯀꯏꯗ ꯏꯅꯦ
ꯄꯩꯁꯥ ꯂꯥꯛꯄ ꯃꯐꯝ ꯃꯐꯝꯁꯨ ꯂꯩꯇꯦ
ꯅꯣꯏ ꯅꯅꯥꯎ ꯅꯨꯨꯄꯤꯗꯣ ꯁꯤꯃꯤꯁꯇꯔ ꯀꯌꯥ ꯀꯥꯔꯒꯦ
ꯏꯅꯥꯎꯅꯨꯄꯤ ꯑꯁ ꯀ꯭ꯂꯥꯁ ꯇꯨꯋꯦꯜꯐ ꯈꯛꯇꯅꯤꯅꯦ ꯀꯥꯕ ꯍꯧꯗ꯭ꯔꯤꯌꯦ
ꯀꯔꯤ ꯀꯣꯂꯦꯖꯇꯔꯣ
ꯎꯝ ꯇꯤꯖꯤꯗꯥ
ꯑꯣ ꯍꯟ꯭ꯔꯦ ꯎꯝ ꯍꯝ
ꯍꯣꯔꯦꯟꯁꯨ ꯀꯣꯜ ꯇꯧꯁꯦ ꯀꯣ
ꯍꯣꯏ ꯇꯧꯁ ꯍꯣꯔꯦꯟꯁꯦ ꯍꯣꯔꯦꯟꯁꯦ ꯐꯊꯟꯅ ꯉꯥꯡꯅꯁꯤ
ꯍꯣꯏ ꯋꯥꯔꯤ ꯁꯥꯟꯅꯕ ꯌꯥꯝ ꯂꯩ
ꯀꯔꯤ ꯀꯔꯤ ꯋꯥꯔꯤ ꯁꯥꯟꯅꯗꯣꯏꯅꯣ ꯈꯔ ꯇꯣꯄꯤꯛꯇ ꯍꯥꯏꯔꯝꯃꯣ ꯑꯩꯁꯨ ꯇꯣꯄꯤꯛꯁꯕꯤꯒꯦ
ꯑꯁ ꯑꯗꯨꯗꯤ ꯑꯗꯨꯗꯤ ꯀꯩꯅꯣ ꯋꯥꯆꯦꯜꯗ ꯑꯃꯨꯛ ꯍꯥꯏꯔꯛꯒꯦ
ꯀꯅꯥ ꯀꯅꯥꯏꯔꯣ ꯅꯊꯟꯗꯔ ꯍꯧꯖꯤꯛ ꯂꯥꯛꯔꯤꯁꯦ
ꯏꯊꯟꯇ ꯅꯠꯇꯦ ꯏꯁꯁ ꯑꯉꯥꯡ ꯃꯈꯣꯟ ꯌꯥꯝ ꯇꯥꯏꯅꯦ ꯅꯪꯒꯤꯗꯣ ꯌꯥꯗꯦꯅꯦ
ꯑꯣ ꯑꯁ ꯂꯥꯛꯄꯒꯤ ꯑꯖ
ꯌꯥꯗꯦ ꯉꯥꯡꯒꯅꯨ ꯍꯥꯏꯌꯣ ꯇꯞꯅ ꯂꯩꯥꯛꯌꯣ ꯍꯥꯏꯌꯣ ꯇꯞꯅ ꯂꯌꯣ ꯍ
ꯎꯝ ꯜꯂ ꯍꯥꯏꯖꯒ ꯑꯩ ꯃꯄꯥꯟꯗ ꯂꯩꯖꯩꯑꯌꯦ
ꯑꯩꯒꯤꯁꯦ ꯐꯦꯟ ꯃꯈꯣꯟ ꯇꯥꯕ꯭ꯔꯣ
ꯇꯥꯗꯦ ꯅꯪꯗ
ꯑ ꯇꯥꯔ꯭ꯔꯗꯤ ꯐꯔ ꯐꯦꯟ ꯀꯟꯅ ꯊꯥꯔꯤꯕ ꯐꯦꯟ ꯐꯥꯎ ꯑꯅꯤꯅꯦ ꯊꯥꯔꯤꯁꯦ
ꯑꯁ ꯌꯥꯝ ꯁꯥꯕ ꯃꯥꯜꯂꯦ ꯑꯗꯨꯗꯤ
ꯑꯁꯤ ꯌꯥꯝꯁꯥꯔꯦꯣ ꯐ ꯁꯤ ꯁꯤꯂꯤꯡꯒꯤ ꯐꯦꯟꯁꯦ ꯑꯁꯤꯗꯤ
ꯅꯣꯏꯁꯦ ꯎꯕꯥꯛ ꯎꯕꯥꯛ ꯀꯦꯔꯦꯟꯗ꯭ꯔꯣ ꯅꯣꯏꯁꯦ ꯆꯦ ꯀꯔꯣ ꯎꯕ ꯀꯔꯣ
ꯑꯁ ꯏꯅꯦ
ꯑꯁ ꯑꯗꯨꯗꯤꯒꯥꯟ ꯁꯥꯔꯝꯅꯤ
ꯑꯗꯨꯅꯦ ꯐꯖꯅ ꯁꯥꯏ ꯐꯖꯅꯗꯤ
ꯑꯗꯨ ꯑꯣꯏꯕꯒꯤꯅꯦ ꯁꯗ ꯑ ꯀꯝꯄ꯭ꯂꯦꯛꯁꯟ ꯇꯧ ꯐꯔꯦꯗꯣ ꯁꯥꯕꯗꯣ ꯐꯖꯅ ꯐꯆꯟ ꯉꯧꯔꯝꯅꯤ
ꯉꯥꯎꯗꯕꯒꯤꯅꯤꯅꯦ
ꯉꯥꯎꯕꯒ ꯑꯣꯏꯔꯝꯅꯤ
ꯀꯥꯏ ꯀꯥꯏ ꯆꯠꯂꯦ ꯉꯁꯤꯗꯤ
ꯉꯁꯤ ꯅꯣꯅꯦ ꯆꯠꯂꯦ ꯑꯦꯁ ꯌꯥꯝ ꯁꯥꯏꯌꯦ ꯅꯣꯅꯦꯗꯣ
ꯑꯣ ꯑꯁ ꯌꯥꯝ ꯇꯣꯏꯅ ꯆꯠꯂꯦꯅꯦ ꯄꯩꯁꯥ ꯂꯩꯕꯒꯤ
ꯑꯁꯅꯥ ꯑꯦꯛꯖꯝ ꯑꯦꯛꯖꯥꯝ ꯇꯒꯤ
ꯀꯣꯏ ꯀꯅꯥꯒꯤꯦ
ꯑꯁ ꯁꯉꯥꯏꯄ꯭ꯔꯧꯗꯒꯤ ꯁꯉꯥꯏꯄ꯭ꯔꯧꯒꯤ ꯃꯤꯒꯤ
ꯑꯣ ꯀꯌꯥ ꯀꯌꯥ ꯄꯤꯒꯦ ꯍꯟꯗꯛ ꯂꯝꯝꯒꯦ
ꯑꯥ ꯃꯤꯗꯤ ꯂꯤꯁꯤꯡ ꯑꯃꯒ ꯆꯥꯃꯉꯥꯅꯤꯕꯨꯁꯨ ꯌꯥꯎꯋꯦ ꯂꯤꯁꯤꯡ ꯑꯃ ꯅꯤꯕꯨꯁꯨ ꯌꯥꯎꯋꯦ ꯉꯁ ꯈ ꯈꯅ ꯆꯥꯇ꯭ꯔꯦꯠ ꯑꯗꯨꯝ ꯇꯧꯕꯁꯨ ꯌꯥꯏ ꯑꯁ ꯈꯪꯅꯤꯃꯤꯒꯤ ꯔꯦꯠꯇ ꯂꯩꯗ
ꯑꯁ ꯍꯣꯏ ꯃꯤꯒꯤ ꯃꯣꯏꯒꯤ ꯃꯣꯏ ꯂꯥꯛꯄ ꯌꯥꯗꯕꯒꯤ ꯊꯥꯕꯗꯨꯅ ꯍꯦꯟꯅ ꯂꯧꯕ ꯌꯥꯏ ꯃꯣꯏꯒꯤ ꯃꯣꯏꯒꯤꯁꯨ ꯃꯥꯡꯗꯕꯅꯤꯅꯀꯣ
ꯑꯣ ꯑꯩꯈꯣꯏꯔꯣꯝꯁꯨ ꯌꯥꯝ ꯁꯥꯛꯑꯦ ꯌꯥꯗꯦ ꯂꯩꯕ
ꯑꯥ
ꯌꯥꯝ ꯁꯥꯏꯌꯦ ꯑꯩꯈꯣꯏꯗꯁꯨ
ꯌꯥꯝ ꯁꯥꯔꯦ ꯃꯣꯏꯗꯤ ꯏꯆꯦ ꯀ ꯌꯨꯝꯅꯤꯅ ꯁꯥꯔꯝꯃꯣꯏ
ꯑꯁ ꯅꯨꯡꯗꯥꯡ ꯋꯥꯏꯔꯝꯗꯤ ꯌꯥꯝ ꯁꯥꯏꯅꯨꯡꯤ ꯑꯗꯨꯝ ꯅꯨꯡꯊꯤꯜ ꯋꯥꯏꯔꯝꯗꯤ ꯑꯗꯨꯝ ꯏꯪꯉꯦ ꯅꯨꯡꯗꯥꯡ ꯇꯥꯔꯗꯤ ꯑꯁ ꯁꯥꯕꯗꯣ ꯉꯥꯏꯕ ꯌꯥꯗꯦ ꯍꯦꯛ ꯆꯪꯕꯒ ꯑꯩ ꯁꯥꯕꯒꯤꯗꯣ ꯃꯅꯤꯟꯗꯣ ꯑꯗꯨꯝ ꯊꯣꯛꯑꯦ
ꯅꯨꯡꯗꯥꯡꯗ ꯁꯥꯕꯗꯤ ꯈꯔ ꯈꯥꯡꯕ ꯌꯥꯏ ꯍꯦ ꯐꯦꯟ ꯊꯥꯔꯗꯤ
ꯐꯦꯟ ꯊꯥꯥꯁꯝ ꯀꯞ ꯀꯣꯛꯣꯛ ꯆꯤꯛꯄ ꯌꯥꯔꯦ ꯑꯗꯦ ꯑꯗꯦ
ꯅꯨꯡꯗꯥꯡꯡꯅ ꯈꯔ ꯏꯪꯉꯦ ꯑꯩꯈꯣꯏꯒꯤꯗꯤ ꯑꯗꯣ ꯀꯩꯅꯣ ꯀꯩꯅꯣ ꯅꯞ ꯅꯞ ꯂꯥꯎꯕꯗꯣ ꯑꯗꯨꯃꯥꯏꯅꯗꯤ ꯇꯧꯋꯦ ꯋꯥꯁ ꯑꯗꯨꯒꯤ ꯌꯥꯗꯦꯗ
ꯀꯥꯂꯦꯟ ꯑꯣꯏꯔꯦ ꯑꯩꯁ ꯅꯨꯃꯤꯠ ꯑꯃꯗ ꯏꯔꯨꯕꯁꯦ ꯑꯅꯤ ꯑꯍꯨꯝꯅ ꯑꯩꯁ ꯂꯩꯕ ꯉꯝꯗꯦ
ꯑꯁ ꯏꯁꯤꯡꯁꯨ ꯂꯩꯇꯕꯒꯤꯅꯤꯅꯦ ꯑꯗꯨ ꯅꯠꯇ꯭ꯔꯗꯤ ꯎꯝ
ꯏꯁꯤꯡꯒꯤ ꯋꯥꯕ ꯅꯣꯏꯔꯣꯝꯗ
ꯏꯁꯤꯡꯕꯨꯗꯤ ꯑꯗꯨꯝ ꯑꯥꯐꯇꯔ ꯐꯣꯔ ꯗꯦꯖ ꯁꯨꯔꯗꯤ ꯑꯗꯨꯝ ꯂꯥꯛꯑꯦꯕ ꯑꯗꯣ ꯗ꯭ꯔꯝ ꯊꯝꯕ ꯃꯐꯝ ꯂꯩꯇ ꯑꯗꯨꯒꯤ ꯂꯝꯁꯦ ꯃꯆꯥ ꯑꯣꯏꯌꯦꯕ
ꯅꯨꯡꯉꯥꯏꯇꯅꯦ ꯑꯗꯨꯗꯤ ꯏꯁꯤꯡꯅꯦ ꯈ꯭ꯋꯥꯏꯗꯒꯤ ꯑꯁ ꯇꯥꯡꯉꯁꯦ
ꯑꯗꯨꯅꯦ ꯑꯁ ꯏꯁꯤꯡ ꯀꯩꯅꯣ ꯅꯍꯥꯟ ꯂꯥꯁ ꯌꯔꯗꯣ
ꯑꯣ
ꯏꯁꯤꯡꯗꯣ ꯐꯖꯅ ꯇꯥꯗꯕ ꯃꯇꯝ ꯂꯩꯌꯦꯕ ꯑꯗꯨꯗ ꯑꯁ ꯂꯩꯔꯤ ꯑꯗꯨꯣ ꯂꯩꯕ ꯐꯥꯎ ꯀꯩꯅꯣ ꯔꯤꯒꯨꯂꯔ ꯑꯣꯏꯅ ꯂꯧꯗꯕꯒꯤꯀꯣ ꯂꯥꯛꯇꯦꯕ ꯀꯧꯔꯁꯨ ꯌꯥꯝ ꯇꯟꯕꯅꯦ ꯑꯁ ꯏꯔꯨꯗꯕ ꯅꯨꯃꯤꯠ ꯃꯔꯤ ꯃꯉꯥ ꯍꯞꯇꯥ ꯑꯃ ꯁꯨꯕꯅꯦ ꯑꯗꯨꯝ ꯃꯇꯝꯗꯗꯤ ꯑꯗꯨꯗꯝ ꯃꯠ ꯂꯥꯛ ꯂꯦ ꯐꯔꯦ ꯑꯗꯨꯗꯤ ꯍꯣꯔꯦꯟ ꯑꯃꯨꯛ ꯀꯣꯜ ꯇꯧꯔꯁꯦ ꯀꯣ ꯍꯣꯔꯦꯟꯗꯤ ꯅꯪ ꯑꯃꯨꯛ ꯇꯧꯔꯛꯑꯣ ꯊꯃꯦꯀꯣ